ꯑꯣ ꯍ ꯑꯗꯨꯗꯣ ꯈꯨꯔꯨꯝꯖꯔꯤ ꯊꯥꯒꯠꯆꯔꯤ ꯁꯣꯝ ꯌꯥꯝ ꯍꯩꯅ ꯍꯟꯅ ꯍꯟꯅ ꯊꯥꯒꯠꯆꯔꯤ ꯑꯩꯒꯤ ꯀꯣꯜ ꯄꯥꯏꯕꯤꯔꯛꯄꯒꯤꯗꯃꯛꯇ ꯌꯥꯝ ꯍꯔꯥꯎꯖꯩ
ꯍꯣꯏ ꯑꯗꯨꯕꯨꯗꯤ ꯂꯣꯏ ꯂꯣꯏꯔꯒ ꯍꯥꯏꯅꯔꯁꯦ
ꯍꯧꯖꯤꯛꯗꯤꯣ ꯍꯜꯂꯤꯤꯗ
ꯑ ꯍꯧꯖꯤꯛ ꯀꯩ ꯃꯅꯅꯕꯗꯣ ꯃꯥꯁ ꯑꯍꯥꯟꯕꯗꯗꯤ ꯕ꯭ꯔꯗꯔ ꯑꯣꯏꯕ ꯋꯥꯔꯤꯒꯁꯦ ꯌꯥꯝꯅ ꯃꯥꯏ ꯅꯨꯄꯤꯒꯒꯨꯝꯕ ꯑꯗꯨꯒꯨꯝꯕꯒꯤ ꯑꯣꯏꯅ ꯀꯩꯝꯇ ꯈꯜꯂꯝꯗꯕꯅꯤ ꯃꯥꯁꯦ ꯑꯗꯨ ꯃꯇꯨꯡꯗ ꯑꯃꯨꯛ ꯍꯣꯟꯊꯔꯀꯥꯟꯗꯔꯦ ꯆꯠꯈ꯭ꯔ ꯃꯇꯨꯡꯗꯗꯤ ꯑꯃꯨ ꯑꯃꯨꯛ ꯀꯣꯟ ꯇꯧꯔꯛꯑꯦ ꯃꯥꯁꯦ ꯍꯣꯏ ꯒꯥꯦꯟꯅꯦꯕꯣ ꯑꯗꯨꯒ ꯃꯥꯅ ꯍꯧꯖꯤꯛꯇꯤ ꯑꯃꯨꯛ ꯅꯨꯅꯨꯡꯇꯤ ꯑꯣꯏꯣꯏꯈ꯭ꯔꯦ
ꯑꯩꯅꯪ ꯈꯜꯂꯤꯁꯤ ꯀꯩꯅꯣ ꯕ꯭ꯔꯗꯔ ꯑꯣꯏꯅꯤ ꯍꯥꯏꯕꯔꯕꯣ ꯀꯩ ꯅꯨꯄꯤ ꯀꯣꯏ ꯂꯩꯔꯤꯃꯤ ꯁꯤꯅ ꯀꯩꯗꯧꯔꯖꯥꯠꯅꯣ ꯁꯤꯅꯤ
ꯅꯪꯗꯤ ꯑꯣꯏꯅꯤꯡꯕ꯭ꯔꯥ
ꯑꯩꯗꯤ ꯋꯥꯗ
ꯑꯣꯏꯅꯤꯡꯗꯦ
ꯑꯅꯤ ꯍꯇꯥꯡ ꯉꯄꯣꯛ ꯃꯄꯣꯛꯅꯤ ꯁꯤꯗꯗꯤ ꯑꯩꯒꯤ ꯁꯪꯍꯧꯒꯗꯕꯅꯤ ꯏꯆꯥꯁꯨ ꯌꯉꯛꯀꯗꯕꯅꯤ ꯁꯤꯒꯨꯝꯕ ꯇꯥꯏꯃꯤꯡꯁꯤꯗꯤ ꯃꯥꯡꯍꯟꯕ ꯌꯥꯗꯦꯕꯀꯣ
ꯑꯣ ꯑꯣꯟꯗꯦ ꯑꯩ ꯍꯥꯏꯕꯗꯤ ꯍꯧꯖꯤꯛ ꯅꯃꯥꯟꯅꯕꯗꯣ ꯀꯦꯊꯂꯤꯛ ꯑꯣꯏꯕ꯭ꯔꯥ
ꯑꯣ ꯑ ꯃꯥꯅꯦ ꯃꯥꯅꯦ
ꯑꯣ ꯑꯣ ꯑꯣ
ꯑꯗꯨꯗꯗꯦ ꯃꯥꯁꯦ ꯑꯗꯨꯃꯥꯏꯅ ꯑꯣꯏꯕ ꯈꯪꯕꯨ ꯍꯥꯏꯔꯣ ꯆꯠ ꯂꯩꯗ
ꯎꯝ ꯑꯩꯁꯨ ꯀꯩꯅꯣ ꯑꯩꯅ ꯀ꯭ꯂꯥꯁ ꯑꯩꯠ ꯅꯥꯏꯟ ꯇꯦꯟ ꯂꯩꯕ ꯃꯇꯝꯗ ꯕꯣꯔꯗꯤꯡ ꯂꯩꯌꯦꯕꯀꯣ ꯑꯗꯨꯗ ꯁꯦꯟ ꯄꯣꯜ ꯄꯦꯔꯤꯦꯁ ꯈꯪꯕ꯭ꯔꯥ ꯍꯧꯖꯤꯛꯀꯤ ꯀꯩꯅꯣ ꯍꯦꯛ ꯁꯉꯥꯏꯒꯤ ꯍꯦꯛ ꯃꯃꯥꯡꯗ ꯂꯩꯕꯗꯣ
ꯎꯝ
ꯑꯥ ꯑꯗꯨꯗ ꯑꯗꯨꯗ ꯑꯩꯈꯣꯏꯗꯣ ꯑꯩꯈꯣꯏꯒꯤ ꯍꯣꯁꯇꯦꯜꯒꯤ ꯐꯥꯎꯟꯗꯔ ꯅꯨꯞ ꯐꯥꯎꯟꯗꯔꯗꯣ ꯀꯩꯅꯣ ꯑꯣꯏꯕ ꯀꯦꯊ ꯀꯦꯊꯂꯤꯛ ꯑꯣꯏꯌꯦꯕꯀꯣ ꯑꯥꯔꯗꯤ ꯑꯣꯏꯕ ꯀꯦꯊꯂꯤꯛ ꯑꯣꯏꯕ ꯑꯗꯒꯤ ꯑꯥ ꯃꯣꯏ ꯃꯣꯏ ꯄꯨꯂꯞ ꯑꯉꯥꯡꯁꯤꯡ ꯇꯧꯔꯒ ꯄꯨꯌꯦꯕꯀꯣ ꯆꯔꯁꯁꯨ ꯌꯥꯝ ꯅꯛꯑꯦꯕ ꯀꯩꯅꯣ ꯕꯣꯔꯗꯤꯡꯗꯨꯒ
ꯎꯝ
ꯑꯗꯨꯒꯤ ꯆꯠꯂꯦ ꯑꯗꯨꯒꯤ
ꯑꯁ ꯌꯥꯝ ꯋꯥꯏꯑꯦ ꯑꯗꯨꯒꯨꯝꯕꯗꯣ ꯌꯥꯝ ꯋꯥꯏꯌꯦꯕ
ꯍꯣꯏ
ꯑꯩ ꯃꯣꯏ ꯑꯥ ꯍꯣꯏ ꯁꯤꯗꯕ ꯅꯠꯇꯕ ꯑꯗꯨꯝ ꯍꯥꯏ ꯑꯩꯉꯣꯟꯗ ꯃꯣꯏꯒꯤ ꯈꯨꯇꯧꯗꯣ ꯑꯩ ꯉꯁꯤ ꯐꯥꯎ ꯒ꯭ꯌꯥꯟ ꯇꯥꯗꯦꯕ ꯀꯃꯥꯏ ꯀꯃꯥꯏ ꯇꯧꯕ꯭ꯔꯥ ꯍꯥꯏꯕꯗꯤ ꯀꯩꯅꯣ ꯎꯝ ꯑꯗꯨꯒꯤ
ꯃꯣꯏꯗꯤ ꯍꯦꯛ ꯄꯣꯛꯂꯛꯄꯗꯒꯤꯗꯤ ꯑꯗꯨꯝ ꯆꯤꯛ ꯆꯤꯛ ꯆꯤꯛ ꯏꯁꯤꯡ ꯈꯤꯛꯑꯒ ꯏꯁꯤꯡ ꯀꯤꯛꯈꯤꯛ ꯈꯤꯛꯑꯒ ꯀꯃꯥꯏꯅ ꯇꯧꯔꯤꯅꯣ ꯁꯤꯅꯦꯕ ꯑꯩꯅ ꯈꯜꯂꯤꯁꯦ
ꯑꯗꯨꯀ ꯈꯪꯗꯦ ꯃꯄꯥꯟ ꯂꯝꯗ ꯑꯅꯝꯕ ꯍꯥꯏꯕꯗꯤ ꯐꯣꯔꯦꯟꯅꯔꯒꯨꯝꯕꯁꯦ__ ꯃꯣꯏ ꯑꯅꯝꯕ ꯕꯥꯕ ꯀꯩꯅꯣ ꯀꯦꯊꯂꯤꯛ ꯑꯅꯝꯕ ꯑꯣꯏꯌꯦꯕ
ꯍꯣꯏ ꯑꯣꯏꯌꯦ ꯑꯗꯨ ꯑꯣꯏꯔꯒꯁꯨ ꯃꯣꯏꯒꯤꯗꯣ ꯑꯩꯈꯣꯏꯅ ꯁꯨꯝ ꯏꯁꯣꯔ ꯑꯅꯤꯁꯨ ꯌꯦꯡꯕ ꯃꯇꯝꯗꯗꯤ ꯃꯨꯟꯅ ꯌꯦꯡꯕ ꯃꯇꯝꯗꯗꯤ ꯑꯩꯈꯣꯏꯅ ꯂꯨꯞꯄꯁꯤꯅꯗꯤ ꯑꯩꯈꯣꯏꯅ ꯐꯩ ꯍꯥꯏꯅ ꯈꯜꯂꯦꯀꯣ ꯍꯥꯏꯗꯤ
ꯍꯣꯏ ꯍꯣꯏ ꯍꯣꯏ ꯍꯣꯏ
ꯂꯨꯞꯄ ꯏꯁ ꯗ ꯕꯦꯁ ꯍꯥꯏꯁꯤꯗꯤ ꯂꯨꯞꯄꯁꯤꯗ ꯌꯥꯎꯔꯦ ꯍꯥꯏ ꯇꯥꯗꯤ ꯂꯨꯄꯥ ꯍꯥꯏꯁꯤꯗꯤ ꯏꯁꯣꯔꯒ ꯁꯤꯃꯤꯟꯅꯕ ꯐꯨꯃꯤꯟꯅꯕ ꯑꯃꯨꯛ ꯍꯤꯡꯒꯠꯃꯤꯟꯅꯕꯅꯤꯗꯅ ꯑꯗꯨꯅꯦ ꯅꯪ ꯂꯨꯞꯄ ꯂꯨꯞꯈ꯭ꯔꯕ ꯅꯠꯇ꯭ꯔꯣ
ꯂꯨꯞꯈ꯭ꯔꯦ ꯂꯨꯞꯈ꯭ꯔꯦ
ꯂꯨꯞꯈꯤꯕꯗꯣ ꯋꯥꯈꯟꯗ ꯀꯩ ꯐꯥꯎꯋꯦ
ꯋꯥꯈꯜ ꯀꯩ ꯐꯥꯎꯗꯣꯏꯅꯣ ꯈꯪ
ꯑꯁ ꯂꯣꯏꯔꯦꯗ ꯑꯩꯗꯤ ꯑꯩꯗꯤ ꯑꯩ ꯑꯩꯗꯤ ꯂꯨꯞꯈꯤꯕ ꯃꯇꯝꯗꯅꯦ ꯑꯥ__ ꯑꯩꯗꯤ ꯌꯥꯝ ꯀꯞꯄꯦ ꯑꯩꯗꯤ ꯂꯨꯞꯄ ꯂꯣꯏꯔꯛꯄꯗꯣ ꯍꯔꯥꯎ ꯌꯥꯝ ꯍꯔꯥꯎꯕꯗ
ꯑꯣ ꯑꯩꯈꯣꯏꯗꯣ ꯅꯣꯏꯗꯤ ꯇꯧꯕ ꯃꯇꯝꯗ ꯑ ꯃꯤ ꯑꯃꯃꯝ
ꯑꯃꯇꯪ ꯍꯥꯏꯗꯤ ꯑꯩ ꯊꯟꯗꯒꯤꯔꯣ ꯍꯥꯏꯖꯦ ꯑꯩ ꯊꯟꯗꯒꯤ ꯅꯨꯃꯤꯠꯇꯨꯗ ꯑꯩꯈꯣꯏ ꯑꯍꯨꯝ ꯃꯔꯤꯗꯤ ꯇꯧꯋꯦ
ꯑꯍꯨꯝ ꯃꯔꯤ ꯇꯧꯕ꯭ꯔꯥ ꯑꯗꯨ ꯑꯣꯏꯔꯁꯨ ꯑꯗꯨ ꯃꯇꯝꯗꯗꯤ ꯍꯣꯏ ꯏꯊꯟꯇ ꯑꯣꯏꯕ ꯑꯣꯏꯔꯒꯗꯤ ꯍꯥꯏꯕꯗꯤ ꯏꯁꯥꯗꯣ ꯈꯔ ꯀꯩꯅꯣꯇꯧꯋꯦ ꯑꯗꯨ ꯃꯇꯝ ꯑꯩꯈꯣꯏꯗꯤꯀꯣ ꯃꯤ ꯇꯔꯥ ꯍꯦꯜꯂꯦꯕ ꯇꯧꯕꯁꯦ ꯇꯔꯥ ꯍꯦꯟ ꯇꯧꯔꯒ ꯃꯤ ꯑꯩꯈꯣꯏ ꯆꯔꯆꯀꯤ ꯃꯤ ꯃꯌꯥꯝ ꯂꯥꯛꯑꯦ ꯂꯥꯛꯅꯩꯌꯦꯕ ꯑꯗꯨꯒꯤ ꯍꯥꯏꯕꯗꯤ ꯎꯝ ꯃꯤꯅ ꯑꯣꯝꯁꯤꯜꯂꯒ ꯇꯧꯕꯗꯣ ꯇꯦꯝꯇꯦꯁꯟ ꯂꯥꯛꯄꯗꯤ ꯑꯣꯏ ꯑꯣꯏꯕ꯭ꯔꯥ ꯀꯩ ꯀꯩ ꯇꯧꯕ꯭ꯔꯥ ꯈꯪꯗꯦ ꯑꯗꯨꯝ ꯏꯁꯥꯗ ꯍꯥꯏꯕꯗꯤ ꯏꯁꯥꯗ ꯌꯥꯝꯅ ꯇꯨꯞꯅ ꯀꯩꯗꯧꯕꯗꯤ ꯅꯠꯇꯕ ꯑꯩꯈꯣꯏ ꯏꯁꯥꯕꯨꯗꯤ ꯄꯤꯔꯛ ꯑꯣꯏꯌꯦ ꯈꯪꯉꯦꯕꯀꯣ ꯑꯗꯨ ꯑꯣꯏꯔꯁꯨ ꯑꯗꯨ ꯃꯇꯝꯗ ꯃꯤ ꯂꯩꯕꯒꯤ ꯈꯤꯇꯪ ꯏꯁꯥꯗ ꯀꯩꯅꯣ__ ꯇꯧꯕ ꯇꯧꯕꯗꯣ ꯑꯍꯥꯟꯕꯁꯨ ꯑꯣꯏꯕꯒꯤꯀꯣ ꯑꯗꯨꯒꯤ ꯑꯗꯣ ꯑꯗꯨ ꯑꯗꯨꯃꯥꯏꯅ ꯑꯣꯏꯕ ꯀꯩ ꯐꯥꯎꯗꯣꯏ ꯀꯩ ꯐꯥꯎꯕ꯭ꯔꯥ ꯈꯪꯗ꯭ꯔꯦ ꯑꯩ ꯍꯥꯏꯕꯗꯤ ꯀꯩ ꯍꯥꯏꯗꯣꯏꯅꯣ
ꯎꯝ ꯆꯨꯝꯃꯤ ꯆꯧꯝꯃꯤ ꯍꯥꯏꯗꯣꯛꯄ ꯍꯩꯇꯕꯩ ꯅꯪꯅ ꯀꯗꯣꯛꯄꯒꯤ ꯇꯧꯕꯤꯔꯝꯒꯅꯤ ꯑꯗꯣ ꯑꯩꯒꯤ ꯅꯨꯃꯤꯠ ꯑꯩꯒꯤ ꯇꯧꯕ ꯅꯨꯃꯤꯠꯇꯁꯨ ꯂꯣꯏꯅ ꯂꯣꯏꯅ ꯖꯥꯠ ꯁꯨꯔꯦꯕ ꯄꯨꯜꯜꯂꯤꯣꯏꯗꯣ ꯑꯩꯈꯣꯏ ꯅꯠꯇꯦꯕ ꯑꯇꯣꯞꯄꯒꯤꯁꯨ ꯂꯣꯏ ꯌꯥꯎꯋꯦꯕꯀꯣ ꯀꯩꯅꯣ ꯑꯗꯨꯗ ꯃꯣꯏꯒꯤ ꯂꯄ ꯃꯣꯏꯒꯤ ꯆ꯭ꯔꯁ ꯑꯃꯗ ꯑꯩꯈꯣꯏ ꯆꯔꯆ ꯃꯦꯝꯕꯔ ꯑꯍꯨꯝ ꯀꯝꯕꯥꯏꯟ ꯇꯧꯕꯅꯦꯕꯀꯣ ꯃꯣꯏ ꯃꯌꯥꯝꯗꯣ ꯑꯩꯁꯨ ꯑ ꯉꯍꯥꯥꯟꯕꯃꯨꯛ ꯇꯧꯕꯗꯀꯣ ꯑꯥꯎ ꯑꯗꯨ ꯃꯤ ꯃꯤꯗꯣ ꯃꯤ ꯃꯤ ꯆꯥꯝꯃꯃꯨꯛꯀꯤ ꯃꯃꯥꯡꯗꯅꯦꯕ ꯇꯤꯜꯂꯤꯁꯦ
ꯍꯣꯏ ꯍꯣꯏ
ꯃꯤ ꯆꯥꯝꯃ ꯋꯥꯥꯡꯝꯗꯀ ꯇꯧꯔꯦ ꯁꯤ ꯁꯈꯤ ꯑꯣꯜꯂꯛꯎꯔꯤꯗꯅ
ꯑꯣꯏ ꯍꯣꯏ ꯑꯗꯨꯅꯤ
ꯌꯥꯝ ꯅꯨꯡꯉꯥꯏꯖꯕꯗꯣ ꯍꯔꯥꯎꯋꯦ ꯑꯗꯨꯒ ꯑꯩ ꯂꯣꯏꯔꯛꯄ ꯃꯇꯝꯗ ꯑꯩꯈꯣꯏꯒꯤ ꯐꯥꯁꯇꯔꯁꯤꯡꯅ ꯉꯁꯤ ꯅꯨꯃꯤꯠꯁꯤꯗꯒꯤ ꯑꯩꯣꯏꯒꯤ ꯑꯅꯧꯕ ꯑꯣꯅꯤꯀꯣ ꯀꯥꯏꯦ
ꯍꯣꯏ ꯅ꯭ꯌꯨꯕꯣꯔꯟ ꯏꯁꯥ ꯁꯦꯡꯗꯣꯛꯈ꯭ꯔꯦ ꯂꯣꯏꯅ
ꯂꯣꯏꯦ ꯑꯗꯨꯗꯒꯤ ꯅꯨꯡꯉꯥꯏꯔꯦ ꯍꯧꯖꯤꯛꯇꯤ ꯅꯨꯡꯉꯥꯏꯕꯩ ꯁꯨꯝ ꯁꯨꯝ ꯍꯦꯟꯒꯠꯂꯛꯑꯦꯗ ꯏꯁꯥꯁꯦ
ꯋꯥꯔꯛꯇ꯭ꯔꯦ ꯍꯥꯏꯇꯥꯔꯦ ꯋꯥꯕꯨꯗꯤ ꯋꯥꯏ ꯊꯦꯡꯅꯗꯒ ꯍꯥꯏꯗꯗꯤ ꯋꯥꯗꯤ ꯋꯥꯏꯀꯣ ꯑꯗꯨ ꯑꯣꯏꯔꯒꯁꯨ ꯑꯗꯨꯝ ꯈꯔ ꯈ ꯄꯤ ꯑꯗꯨꯝ ꯑꯩꯒꯤ ꯄꯣꯠꯂꯝꯗꯣ ꯄꯨꯊꯔꯝꯕꯔ ꯏꯊꯟꯅ ꯄꯨꯕꯗꯣ ꯈꯤꯇꯪꯗꯤ ꯇꯣꯉꯥꯏ ꯁꯤꯌꯥꯔ ꯇꯧꯊꯣꯛꯄ ꯃꯇꯝꯗꯀꯣ ꯈꯤꯇꯪꯗꯤ ꯐꯩ ꯍꯥꯏꯇꯥꯔꯦꯗ
ꯑꯗꯣ ꯑꯩꯅ ꯍꯥꯏꯕꯗꯣ ꯅꯃꯤꯁꯨ ꯑꯗꯨ ꯂꯩꯔꯒꯗꯤ ꯈꯕꯛꯇꯤ ꯀꯩꯅꯣ ꯇꯧ ꯎꯝ ꯀ ꯂꯁꯤꯁ ꯍꯥꯏꯗꯅ ꯅꯣꯏ ꯄꯨꯜꯂ ꯄꯨꯜꯂꯒ ꯇꯧꯃꯤꯟꯅꯣꯕ
ꯍꯣꯏ ꯍꯣꯏ ꯇꯧꯒꯦ ꯇꯧꯒꯦ ꯍꯣꯏ ꯍꯣꯏ ꯅꯍꯥꯟ ꯇꯧꯔꯛꯑꯝꯕꯅꯦ ꯍꯧꯖꯤꯛꯀꯥꯟ ꯑꯩꯈꯣꯏꯗꯣ ꯃꯤ ꯑꯗꯨꯃꯥꯏꯅ ꯑꯩꯅ ꯍꯥꯏꯕꯗꯣ ꯇꯣꯏꯕꯒꯤ ꯐꯔꯛ ꯌꯥꯝ ꯇꯥꯈ꯭ꯔꯕ ꯑꯗꯨꯒꯤ
ꯑꯗꯨ ꯍꯣꯏ ꯍꯣꯏ ꯐꯔꯛ ꯇꯥꯕꯗꯣ ꯑꯃꯨꯛ ꯍꯥꯏꯖꯧꯣ ꯁꯣꯏꯅꯀꯣ ꯃꯇꯝ ꯁꯣꯏꯅ
ꯑꯗꯣ ꯑꯗꯨ ꯈꯛꯇ ꯅꯠꯇꯕ ꯑꯩꯈꯣꯏꯗꯣ ꯃꯐꯝꯁꯨ ꯂꯩꯇꯕ ꯃꯐꯝꯁꯨ ꯂꯩꯇꯕ ꯑꯗꯨꯒꯤ ꯑꯩꯈꯣꯏ ꯑꯁꯤꯗꯗꯤꯀꯣ ꯀꯩꯅꯣ ꯍꯧꯖꯤꯛꯀꯤ ꯑꯩꯈꯣꯏꯒꯤ ꯍꯣꯁꯇꯦꯜꯒꯤ ꯃꯦꯅꯦꯖꯔ ꯍꯥꯏꯗꯣꯏꯔꯥ ꯍꯣꯁꯇꯦꯜꯒꯤ ꯀꯩꯅꯣ ꯌꯦꯡꯁꯤꯟꯕ ꯑꯩꯒꯤ ꯑꯣꯖꯥꯁꯦ ꯑꯁꯤꯗ ꯍꯥꯏꯅꯕ ꯆꯠꯂꯦꯕꯀꯣ
ꯎꯝ
ꯔꯨꯝ ꯑꯃꯔ ꯀꯗꯃ ꯄꯤꯕꯤꯌꯣ ꯑꯩꯈꯣꯏ ꯅꯨꯡꯇꯤ ꯇꯤꯡ ꯇꯧꯗꯣꯏ ꯅꯠꯇꯦ ꯋꯤꯛ ꯋꯤ ꯑꯃꯗ ꯑꯗꯨꯝ ꯁꯟꯗꯦꯁꯤꯗꯤ ꯑꯩꯈꯣꯏ ꯑꯗꯨꯝ ꯃꯣꯏꯁꯨ ꯈꯪꯕꯅꯤ ꯃꯣꯏꯁꯨ ꯑꯗꯨꯝ ꯍꯥꯏꯕꯗꯤ ꯁꯤꯗ ꯀꯩꯅꯣ ꯐꯤ ꯈꯨꯨꯝꯕꯤꯈꯗ
ꯎꯝ ꯎꯝ
ꯑꯗꯣ ꯃꯣꯏꯗꯤ ꯑꯅꯝꯕꯁꯤ ꯑꯅꯝꯕꯁꯤ ꯑꯅꯝꯕ ꯂꯩꯌꯦꯕꯀꯣ ꯑꯗꯨꯒꯤ ꯃꯣꯏ ꯃꯣꯏꯒꯤꯗꯤ ꯃꯐꯝ ꯊꯣꯏꯕꯤꯌꯦꯕ
ꯑꯥ
ꯑꯩꯈꯣꯏꯒꯤ ꯏꯠꯀꯨꯝꯕꯗ ꯀꯔꯤ ꯀꯩꯅꯣꯒꯨꯝꯕꯗ ꯑꯗꯨꯝ ꯃꯣꯏꯗꯃꯛ ꯄꯣꯊꯣꯛꯅꯤꯡꯉꯥꯏ ꯄꯤꯕꯤꯌꯦꯕ ꯑꯗꯨꯒꯤ ꯑꯩꯈꯣꯏꯁꯨ ꯅꯤꯕ ꯃꯇꯝꯗ ꯃꯣꯏꯅ ꯌꯥꯕꯤꯔꯛꯇꯦꯕ ꯑꯗꯨꯒꯤ ꯑꯣ ꯊꯥ ꯑꯃ ꯍꯦꯜꯂꯝꯗꯦ ꯑꯩꯈꯣꯏꯅ ꯍꯥꯏꯖꯕ ꯆꯠꯄ ꯑꯗꯨꯝ ꯆꯄ ꯆꯠꯄ ꯆꯠꯄ ꯆꯠꯄ ꯑꯗꯨꯒꯤ ꯑꯩꯈꯣꯏꯁꯨ ꯍꯣꯞ ꯂꯩꯔꯦꯅ ꯏꯁꯣꯔ ꯑꯗꯨꯝ ꯄ꯭ꯔꯁꯅꯥ ꯇꯧꯋꯦ ꯈꯣꯠꯇ ꯑꯗꯨ ꯑꯣꯏꯔꯁꯨ ꯑꯗꯨꯝ ꯌꯥꯕꯅꯤꯅ ꯇꯧꯕ ꯑꯗꯨꯗ ꯎꯄꯥꯏ ꯂꯩꯇꯦ ꯃꯣꯏꯅ ꯍꯥꯏꯔꯤꯁꯦ ꯂꯛꯏꯁꯦ ꯂꯛ ꯑꯩ ꯁꯤ ꯇꯧꯋꯦ ꯁꯤꯗ ꯑꯗꯨꯝ ꯍꯥꯏꯔꯒ ꯂꯩ ꯑꯗꯨꯒ ꯃꯊꯛ ꯑꯃ ꯆꯠꯇꯣꯏꯁꯦ ꯑꯃꯨꯛ ꯍꯥꯏ ꯍꯥꯏꯌꯦ ꯅꯣꯏ ꯐꯛꯁꯇꯤ ꯄꯥꯔꯁꯦꯟ ꯆꯥꯟꯖ ꯂꯩꯌꯦ ꯈꯣꯠꯂꯦ ꯑꯗꯨꯃꯥꯏꯅ ꯍꯥꯏꯌꯦ ꯑꯗꯨꯒ ꯀꯁꯔ ꯁꯤꯗꯤ ꯑꯩꯈꯣꯏꯒꯤꯗꯤ ꯅꯠꯇꯦꯈ ꯑꯩꯈꯣꯏ ꯑꯩꯈꯣꯏꯒꯤ ꯅꯤꯡꯖꯕ ꯀꯩꯗꯧꯕꯗꯣ ꯑꯩꯈꯣꯏ ꯇꯧꯒꯦ ꯋꯔꯛꯁꯤꯞꯁꯨ ꯇꯧꯒꯦ ꯍꯥꯏꯕꯅꯤ ꯑꯦꯕ꯭ꯔꯤ ꯁꯟꯗꯦ ꯈꯤꯇꯪ ꯇꯧꯒꯦ ꯍꯥꯏꯕꯅꯤ ꯅꯨꯡꯇꯤ ꯈꯨꯖꯤꯟ ꯇꯧꯗꯣꯏ ꯅꯠꯇꯦ ꯑꯁꯤꯁꯦ ꯑꯦꯠꯂꯤꯁ ꯋꯥꯟ ꯑꯋꯥꯔꯒꯨꯝꯕꯗꯤ ꯄꯤꯕꯤꯌꯣ ꯑ ꯔꯨꯝ ꯑꯗꯨꯗ ꯑꯗꯨ ꯐꯧ ꯌꯥꯕꯤꯗꯕ ꯑꯗꯨꯒꯤ ꯑꯗꯨꯒꯤ ꯑꯩꯈꯣꯏꯁꯦ ꯔꯨꯝ ꯔꯨꯝ ꯑꯃꯨ ꯔꯨꯝ ꯑꯩꯈꯣꯏꯒꯤ ꯅꯨꯄꯤ ꯑꯗꯨ ꯃꯇꯝꯗ ꯑꯩꯈꯣꯏ ꯅꯨꯄꯥꯈꯣꯏꯒ ꯌꯥꯝ ꯇꯧꯅꯤꯡꯉꯦꯕꯀꯣ ꯍꯥꯏꯕꯗꯤ ꯅꯨꯄꯥꯈꯣꯏ ꯂꯩꯌꯦꯅꯀꯣ ꯑꯗꯨꯒꯤ ꯅꯨꯄꯥ ꯑꯩꯈꯣꯏꯁꯨ ꯆꯔ ꯆꯨꯠꯇꯕ ꯌꯥꯝ ꯌꯥꯝꯃꯦ ꯑꯅꯝꯕ ꯑꯩꯈꯣꯏ ꯅꯨꯄꯤ ꯅꯨꯄꯤ ꯑꯩꯈꯣꯏꯅ ꯆꯠꯍꯟꯗꯦꯕꯀꯣ ꯑꯗꯨꯒꯤ ꯅꯨꯄꯥꯈꯣꯏꯁꯨ ꯈꯔ ꯆꯠꯇꯕꯅꯤꯅ ꯑꯁꯤꯗ ꯇꯧꯕꯁꯤꯅ ꯇꯧꯕꯤ ꯌꯥꯎꯍꯟꯁꯦꯕ ꯄꯣꯠꯁꯦ ꯇꯧꯕꯒꯤ ꯃꯣꯏꯁꯨ ꯇꯧꯕ ꯑꯗꯨꯕꯨ ꯔꯨꯝꯁꯦ ꯄꯤꯕꯤꯗꯕ ꯑꯗꯨꯒꯤꯞꯇꯣꯄꯤ ꯇꯈ꯭ꯔꯕꯒꯤ ꯃꯣꯏꯅꯄꯥꯛꯈꯅ ꯑꯗꯨꯝ ꯅꯨꯄꯤꯈꯁꯨ ꯇꯧꯔꯣ ꯅꯣꯏ ꯑꯁꯤꯗ ꯔꯨꯝ ꯑꯍꯥꯡꯕꯒꯨꯝꯕ ꯇꯧꯔꯒ ꯇꯧꯔꯣ ꯍꯥꯏꯕ ꯑꯗꯨꯒ ꯑꯩꯈꯣꯏꯁꯦ ꯈꯟꯅꯔꯦ ꯈꯠꯅꯔꯦ ꯑꯗꯨ ꯇꯧꯔꯒ ꯑꯩꯈꯣꯏꯁꯦ ꯍꯣꯏ ꯅꯨꯄꯤ ꯑꯩꯈꯣꯏ ꯇꯧꯔꯁꯦ ꯑꯗꯨ ꯎꯄꯥꯏ ꯂꯩꯇ꯭ꯔꯕꯅꯤꯅ ꯑꯩꯈꯣꯏ ꯀꯥ ꯑꯃꯃꯝ ꯑꯍꯪꯕ ꯅꯨꯃꯤꯠꯇ ꯑꯗꯨꯝ ꯇꯧꯔꯁꯦ ꯍꯥꯏꯕꯀꯣ ꯑꯗꯨꯗꯒꯤ ꯑꯩꯈꯣꯏꯁꯦ ꯀꯥ ꯑꯍꯥꯡꯕ ꯑꯗꯨꯝ ꯑꯩꯈꯣꯏ ꯀꯥꯗ ꯑꯩꯈꯣꯏ ꯀꯥ ꯈꯨꯗꯤꯡꯗ ꯑꯩꯈꯣꯏ ꯍꯥꯏꯕꯗꯤ ꯂꯣꯏꯅꯃꯛꯇ ꯈ꯭ꯔꯤꯁꯇꯌꯥꯟ ꯂꯩꯕ ꯅꯠꯇꯕꯅꯤꯅꯀꯣ ꯅꯨꯡꯇꯤ ꯈꯨꯗꯤꯡꯒꯤ ꯀꯩꯅꯣ ꯇꯧꯕꯗꯣ ꯅꯨꯡꯉꯥꯏꯇꯕ ꯑꯃꯨꯛ ꯍꯥꯏꯕꯗꯤ ꯑꯃ ꯀꯥ ꯑꯃꯈꯛꯇꯪꯅ ꯇꯧꯕꯗꯣ ꯅꯨꯡꯉꯥꯏꯇꯕ ꯑꯗꯨꯒꯤ ꯑ ꯅꯣꯡꯃꯅ ꯑꯁꯤ ꯈꯥ ꯅꯣꯡꯃ ꯑꯁꯤ ꯈꯥ ꯇꯧꯋꯦ ꯑꯗꯨꯃꯥꯏꯟ ꯇꯧꯈ꯭ꯔꯦ ꯑꯗꯨꯝ ꯇꯧ ꯇꯧꯔꯝꯃꯦ ꯊꯥ ꯑꯅꯤꯒꯨꯝꯕ ꯇꯧꯔꯝꯕꯥ ꯊꯥꯒꯨꯝꯕ ꯑꯗꯨꯒ ꯅꯍꯥꯟ ꯑ ꯃꯥꯗꯔꯁ ꯗꯦꯔ ꯒꯨꯠ ꯐ꯭ꯔꯥꯏꯗꯦꯗꯔ ꯑꯗꯨꯁꯨ ꯑꯈꯣꯏ ꯆꯥꯎꯅ ꯄꯥꯡꯊꯣꯛꯑꯦꯀꯣ ꯅꯄꯥꯈꯣꯏꯒ ꯇꯧꯔꯒ ꯑꯗꯣ ꯑꯗꯨꯒꯤ ꯍꯦꯛ ꯃꯇꯨꯡꯗ ꯑꯈꯣꯏꯗꯣ ꯁꯝꯃꯔ ꯕ꯭ꯔꯦꯛ ꯑ ꯋꯤꯟꯇꯔ ꯕ꯭ꯔꯦꯛꯗꯒꯤ ꯇꯧꯔꯒ ꯑꯈꯣꯏꯗ ꯂꯣꯏ ꯈꯥꯏꯅ ꯊꯣꯛꯈ꯭ꯔꯦꯕ ꯑꯍ ꯍꯥꯏꯕꯗꯤ ꯃꯌꯨꯝ ꯑꯩꯁꯨ ꯑꯩꯁꯨ ꯍꯥꯟꯅ ꯆꯠꯂꯦꯕ ꯗꯤ ꯑꯦꯜ ꯍꯩꯆ ꯑꯥꯏꯗ
ꯎꯝ
ꯑꯗꯨ ꯑꯗꯨ
ꯌꯥꯝ ꯂꯝ ꯀꯣꯏꯅꯊꯔꯤꯗꯅꯦ
ꯑꯩꯈꯣꯏ ꯅꯪ ꯀꯣꯏꯕꯅꯗꯤ ꯑꯗꯨꯝ ꯚꯦꯀꯦꯁꯟ ꯂꯩꯕꯒꯤ ꯑꯗꯨꯒꯤ ꯑꯁꯤꯗ ꯂꯩꯍꯧꯕ ꯃꯤꯁꯤꯡꯁꯤꯁꯨ ꯑꯃ ꯑꯅꯤꯈꯛꯇꯪ ꯂꯩꯕ ꯑꯗꯨ ꯃꯣꯏꯁꯨ ꯇꯧꯕ ꯇꯧꯗꯕ꯭ꯔꯥ ꯈꯪꯗ꯭ꯔꯦꯕ ꯑꯗꯒꯤ ꯑꯗꯨꯃꯥꯏ ꯑꯗꯨ ꯗ ꯂꯣꯏꯆꯠꯈ꯭ꯔꯦ ꯗꯣ ꯍꯣꯖꯤꯛ ꯍꯣꯖꯤꯛꯁꯨ ꯑꯗꯨꯒ ꯀꯩꯝ ꯇꯧꯗ꯭ꯔꯦ ꯍꯩꯖꯤꯛꯁꯨ
ꯑꯁ
ꯍꯣꯏ ꯈꯪꯗꯦ ꯑꯗꯣ ꯑꯈꯣꯏꯗꯣ ꯑꯥꯎ ꯀꯔꯤ ꯍꯥꯏꯁꯤꯔ ꯆꯔꯁ ꯑꯗꯨꯝ ꯆꯠ ꯆꯠꯂꯦ ꯑꯃꯣꯃꯣꯛ
ꯑꯗꯣ ꯇꯧꯅꯕ ꯍꯧꯔꯣ ꯑꯗꯨꯃꯥꯏꯟ ꯇꯧꯅꯕꯇꯣ ꯑꯩꯅꯖꯨ ꯍꯧꯖꯤꯂꯣ ꯑꯗꯨꯅ ꯑꯈꯣꯏꯁꯨ ꯑꯥꯗ ꯂꯩꯔꯤꯗꯣ ꯈꯨꯏ ꯌꯥꯝꯃꯦꯕꯀꯣ ꯑꯗꯨꯝ ꯊꯥꯖꯕꯗꯣ ꯊꯖꯕ ꯌꯥꯝꯕ ꯃꯤꯗꯣ ꯑꯗꯨꯝ ꯖꯒꯥ ꯖꯒꯥꯗ ꯑꯗꯨꯝ ꯃꯥꯏꯊꯣꯛꯄ ꯑꯗꯨꯝ ꯇꯧꯅ ꯂꯩꯔꯦꯕꯒꯣ
ꯎꯝ
ꯍꯣꯏ ꯍꯖꯤꯛ ꯑꯩꯅ ꯍꯥꯏꯕ ꯑꯩ ꯉꯁꯤ ꯄꯨꯜꯂꯨꯠ ꯄꯨꯜꯂꯨꯗꯕ ꯏꯁꯩ ꯁꯛꯃꯤꯟꯅꯕ ꯇꯝꯃꯤꯟꯅꯔꯨꯗꯕ ꯏꯃꯥꯟꯅꯕꯁꯤ ꯃꯥꯁꯨ ꯑꯥꯗ ꯂꯩꯃꯤꯟꯅꯩꯕꯀꯣ
ꯃꯥ ꯃꯥꯒ ꯇꯧꯔ ꯑꯈꯣꯏ ꯍꯧꯖꯤꯛꯁꯦ ꯏꯕꯥꯅꯤ ꯏꯕꯥꯅꯤꯎꯛ ꯀꯩꯅꯣꯝ ꯊꯛ ꯀꯩꯅꯣꯝ ꯈꯜꯂꯤ ꯏꯕꯥꯅꯤꯁꯦ ꯑꯈꯣꯏ ꯂꯩꯔꯤ ꯍꯣꯁꯇꯦꯜꯁꯤꯡ ꯂꯩꯔꯤꯕꯁꯤꯡꯁꯤ ꯐꯖꯅ ꯀꯟ ꯇꯧꯔ ꯑꯝ ꯐꯨꯏꯟꯂꯩ ꯊꯥꯖꯕꯍꯤꯡ ꯇꯦ ꯃꯄꯥꯡꯒꯜ ꯀꯜꯂꯒ ꯃꯇꯨꯡꯗ ꯊꯖꯗꯕꯁꯤꯡꯁꯦ ꯑꯃꯨꯛ ꯊꯥꯖꯔꯛꯅꯕꯒꯤꯀꯣ ꯁꯤꯒꯤ ꯑꯈꯣꯏꯒꯤ ꯏꯕꯥꯅꯤꯒꯤ ꯏꯁꯀꯣꯞ ꯑꯃ ꯇꯧꯔꯤꯕꯀꯣ ꯍꯥꯏꯕꯗꯤ ꯊꯥꯖꯕꯁꯤꯡꯁꯦ ꯃꯄꯥꯡꯒꯜ ꯀꯜꯂꯒ ꯑꯦ ꯃꯥꯟꯅꯔ ꯂꯩꯈ꯭ꯔꯒꯗꯤ ꯑꯦ ꯃꯊꯪꯗ ꯑꯃꯨꯛ ꯍꯥꯏꯔꯛꯄꯗꯤ ꯃꯣꯏ ꯊꯥꯖꯕꯁꯤꯡꯁꯤ ꯁꯨꯃꯥꯏ ꯁꯨꯃꯥꯏꯟ ꯇꯧꯏ ꯑꯐꯕ ꯇꯧꯏ ꯍꯥꯏꯔꯒꯗꯤ ꯑꯐꯠ ꯊꯥꯖꯗꯕꯁꯤꯡꯗꯣ ꯑꯃꯨꯛ ꯑꯐꯕꯗ ꯄꯨꯕꯤꯔꯛꯄ ꯌꯥꯏꯗꯅ ꯑꯗꯨꯃꯥꯏꯟ ꯇꯧꯅꯤꯡ ꯇꯧꯅꯤꯡꯕꯗꯣ ꯑꯗꯨꯃꯥꯏꯟ ꯇꯧꯕꯗꯁꯨ ꯍꯣꯏ ꯈꯣꯏꯒꯤ ꯋꯥꯍꯩ ꯗꯣ ꯈꯣꯏ ꯍꯩ ꯌꯥꯝ ꯍꯩꯕ ꯅꯠꯇꯦ ꯑꯗꯨ ꯑꯣꯏꯔꯁꯨ ꯑꯈꯣꯏꯒꯤ ꯋꯥꯍꯩꯖꯤꯅ ꯃꯣꯏꯗ ꯈꯤꯇꯪꯅꯁꯨ ꯈꯪ ꯈ ꯈꯪꯍꯟꯅꯤꯡꯕꯗꯣ ꯀꯔꯝ ꯀꯔꯝꯅ ꯑꯁꯦꯡꯕꯅꯣ ꯀꯔꯝꯅ ꯁꯦꯡꯗꯕꯅꯣ ꯀꯔꯝꯅ ꯇꯧꯔꯒꯗꯤ ꯀꯃꯥꯏꯟ ꯇꯧꯒꯅꯤ ꯒꯥ ꯋꯥꯍꯩꯗꯣ
ꯑ
ꯑꯗꯨ ꯍꯥꯏꯌ ꯍꯥꯏꯅꯤꯡꯕ ꯍꯥꯏꯇꯥꯔꯦ ꯑꯗꯨꯝ ꯊꯥꯖꯕꯖꯤ ꯊꯥꯖꯕꯒꯤ ꯃꯈꯥꯞ ꯀꯣꯟꯅ ꯑꯈꯣꯏ ꯀꯣꯟꯗ ꯊꯕꯛ ꯑꯣꯏꯅꯃꯛ ꯇꯧꯕ ꯄꯥꯡꯊꯣꯛ ꯄꯉꯝꯒꯅꯤ ꯍꯥꯏꯕꯗꯣ ꯊꯥꯖ ꯊꯥꯖꯗ꯭ꯔꯒꯗꯤ ꯀꯩꯗꯧꯗ ꯑꯩꯈꯣꯏꯒꯤ ꯌꯥꯎ ꯊꯥꯖꯕꯗꯣ ꯌꯥꯎꯗ꯭ꯔꯒꯗꯤ ꯑꯈꯣꯏ ꯀꯩꯗꯧꯅꯨꯡꯗ ꯃꯥꯏ ꯄꯥꯛꯄꯗꯨꯁꯨ ꯑꯣꯏꯔꯣꯏ ꯍꯥꯏꯕꯗꯣ ꯑꯗꯨꯁꯨ ꯑꯩꯅ ꯍꯥꯏꯅꯤꯡꯉꯒ ꯑꯗꯨ ꯍꯣꯏ ꯁꯝꯅ ꯍꯥꯏꯔꯕꯗ ꯆꯨꯝꯃꯦ ꯑ ꯍꯧꯖꯤꯛ ꯃꯇꯝꯗ ꯅꯪꯒꯤ ꯍꯧꯖꯤꯛ ꯆꯠꯅ ꯆꯠꯊꯣꯛ ꯆꯠꯁꯤꯟ ꯇꯧꯅꯈꯤꯕꯒꯤꯅꯦꯕ ꯍꯪꯗ꯭ꯔꯤꯗꯣ ꯑꯃꯨꯛ ꯍꯧꯖꯤꯛ ꯅꯧꯍꯧꯅ ꯍꯧ ꯑꯃꯨꯛ ꯅꯧꯅ ꯑꯃꯨꯛ ꯍꯧꯗꯣꯛꯇꯣꯏꯅꯦ ꯅꯣꯏꯁꯦ
ꯍꯣꯏ ꯍꯧꯗꯣꯛꯄꯁꯦ ꯑꯁ ꯑꯩꯈꯣꯏꯁꯨ ꯍꯧꯗꯣꯛ ꯄꯒꯤ ꯑꯩꯈꯣꯏꯒꯤ ꯇꯧꯅꯤꯡꯉꯥꯏ ꯃꯐꯝꯁꯨ ꯂꯩꯇꯕ ꯑꯗꯨ ꯑꯁꯤꯁꯨ ꯈ꯭ꯋꯥꯏꯗꯒꯤ ꯑꯩꯈꯣꯏꯒꯤ ꯑꯋꯥꯕ ꯅꯨꯡꯉꯥꯏꯇꯕ ꯑꯣꯏꯈ꯭ꯔꯕ ꯑꯗꯨꯒꯤ ꯍꯥ
ꯍꯣꯏ ꯁꯥꯎ ꯁꯥꯎꯅ ꯅꯗꯗꯥ ꯎꯝ
ꯑꯗꯨꯒꯤꯅꯦꯗ
ꯑꯗꯨꯗ ꯑꯩꯈꯣꯏ ꯍꯦꯛ ꯇꯧꯔꯀꯥꯟꯗ ꯍꯣꯏꯁꯦ ꯑꯩꯁꯦ ꯑꯗꯨꯝ ꯏꯟꯁꯄꯤꯔꯦꯁꯟ ꯀꯩ ꯍꯥꯏꯕ꯭ꯔꯥ ꯀꯥꯎꯊꯣꯛꯈ꯭ꯔꯦꯅꯦ ꯍꯧꯖꯤꯛ ꯑꯩꯅ ꯍꯥꯏꯗꯣꯔꯤꯁꯦ
ꯀꯥꯏ
ꯑꯦꯁꯩ ꯁꯩ ꯏꯁꯩ ꯁꯛꯄ ꯇꯤꯝꯗꯣ
ꯋꯥꯔꯁꯤꯞ
ꯋꯥ ꯁꯤꯞ ꯇꯤꯝ
ꯎꯝ
ꯑꯗꯨꯒꯤ ꯑꯗꯨꯗꯨꯒ ꯌꯧꯍꯜꯂꯦ ꯇꯧꯋꯦ ꯈꯣꯠꯂꯦ ꯑꯗꯣ ꯑ ꯑꯗꯣ ꯏꯁꯩꯔꯗꯤ ꯌꯥꯝꯅ ꯍꯩꯗꯤ ꯍꯌꯥꯝꯅ ꯇꯧꯅꯤꯡꯉꯦꯕ ꯈꯔ ꯍꯥꯏꯕꯗꯤ ꯏꯁꯥꯗ ꯇꯧꯅꯤꯡꯉꯦꯕ ꯎꯪ ꯁꯛꯂꯛꯑꯣꯏ ꯅꯪꯗꯤ ꯁꯛꯂꯑꯣꯁꯨ ꯌꯥꯗ꯭ꯔꯒ ꯁꯛꯑꯣ ꯑꯩꯗꯤ
ꯍꯜꯂ ꯍꯜꯂꯦ ꯃꯤꯗ ꯍꯥꯏꯗꯤ ꯅꯨꯄꯤꯅ ꯐꯥꯔꯁ ꯍꯥꯏꯖꯤꯖꯤ ꯂꯦꯗꯤꯁ ꯐꯥꯔꯁ ꯍꯥꯏꯗ ꯃꯆꯥ ꯃꯇꯝ ꯃꯇꯥꯡꯗ ꯑꯆꯥ ꯃ ꯆꯥꯝꯇ ꯑꯗꯨꯗ ꯊꯍꯩ ꯁꯛꯂꯀꯦ ꯑꯩꯁꯨ
ꯑ ꯑ
ꯑꯗꯨ ꯃꯆꯥ ꯃꯆꯥ ꯑꯃꯇꯪ ꯃꯆꯥ ꯑꯃꯇꯪ ꯉ ꯁꯛꯁ ꯑꯦ ꯂꯣꯔꯦ ꯑꯩꯗꯤ ꯐꯣꯟ ꯅꯪ ꯅ ꯑꯩ ꯐꯣꯟꯅꯖꯩꯑꯕ ꯅꯣꯏꯗꯤ ꯍꯩꯔꯝꯅꯤ ꯑꯩ ꯁꯨꯡꯃꯥꯏ ꯍꯩꯇꯦꯕ
ꯐꯖꯩꯌꯦ ꯑꯩ ꯏꯁꯥꯃꯛꯅ ꯑꯩ ꯐꯖꯗꯦ ꯅꯪꯁꯨ ꯐꯖꯗꯦ ꯍꯥꯏꯔꯦꯗꯤ ꯇꯨꯃꯤꯟꯅ ꯂꯩꯔꯤꯨꯁꯦ
ꯑꯗꯨꯗꯣ ꯌꯥꯔꯦ ꯅꯪ ꯍꯟ ꯆꯜꯂꯛꯑꯣ ꯑꯗꯨꯗ ꯑꯩꯈꯣꯏꯁꯨ ꯍꯩꯇꯕ
ꯑꯦ ꯑꯩꯗꯤ ꯉꯔꯥꯡꯗꯒꯤ ꯅꯪꯉꯣꯟꯗ ꯍꯥꯏꯕꯅꯦꯀꯣ ꯁꯛꯂꯛꯑꯣ ꯁꯛꯂꯛꯑꯣꯅ ꯅꯪꯒꯤꯗ ꯑꯩꯈꯣꯏꯣꯟ ꯐꯖꯩꯩꯅ ꯅꯪ ꯁꯨꯡꯅ ꯁꯛꯇꯕꯅꯦ ꯅꯪ ꯍꯥꯟꯅ ꯁꯛꯑꯣ
ꯑꯍꯥꯟꯕꯅꯦ ꯅꯪꯅ ꯑꯩ ꯈꯣꯟ ꯐꯖꯩ ꯍꯥꯏꯁꯦꯕꯣ ꯑꯩ ꯗꯥꯏꯔꯤꯗ ꯏꯁꯨ ꯊꯝꯒꯦ ꯅꯪꯅ ꯑꯍꯥꯟꯕꯅꯦ ꯐꯖꯩ ꯑꯩꯒꯤ ꯐꯣꯟ ꯐꯖꯩꯒ ꯍꯥꯏꯁꯤꯕꯣ
ꯑꯦ ꯑꯁꯤ ꯑꯦꯡꯕꯩ ꯐꯖꯩ ꯍꯥꯏꯕꯅꯤꯅꯦ
ꯏꯁ ꯀꯗꯥꯏꯗꯒꯤ ꯁꯣꯝꯅ ꯏꯁꯩ ꯈ ꯍꯪꯉꯣꯏꯗꯣ ꯍꯪꯉꯣꯏꯗꯣ ꯍꯪꯉꯣꯏꯅ ꯈꯣꯡꯕ ꯃꯥꯟꯕꯅꯦ
ꯁꯛꯂꯛꯑꯣꯅꯦ ꯑꯃꯨꯔꯛ ꯁꯛꯂ‌ꯣ ꯗꯨꯗ ꯌꯦꯡꯉꯒꯦ ꯄ꯭ꯔꯨꯐ ꯄꯤꯔꯛꯑꯣ ꯄ꯭ꯔꯨꯐ